ꯂꯣ ꯍꯥꯜꯂꯣ ꯑꯣ ꯇꯥꯔꯕꯣ ꯇꯥꯏꯌꯦ ꯇꯥꯏꯌꯦ
ꯀꯝ ꯀꯝ ꯇꯧꯔꯤꯒꯦ
ꯁꯨꯝ ꯂꯩꯔꯤꯗ
ꯑꯩ ꯚꯣꯏꯁ ꯑꯦꯀꯣ ꯆꯠꯄꯩ ꯇꯥꯏꯞ ꯇꯧꯏꯅꯦ ꯚꯣꯏꯁ ꯑꯦꯀꯣ ꯆꯠꯄ꯭ꯔꯣ ꯑꯗꯨꯗ ꯑ ꯆꯠꯇ꯭ꯔꯦꯗ ꯑꯣ ꯑꯩꯉꯣꯟꯗꯗꯤ ꯆꯠꯇ꯭ꯔꯦ
ꯑꯣ ꯌꯥꯔꯦ ꯌꯥꯔꯦ ꯑꯗꯨ
ꯑ ꯕꯣꯜ ꯌꯦꯡꯗ꯭ꯔꯤꯗ ꯍꯣꯔꯦꯟꯒꯤꯅꯦ ꯅꯪꯒꯤꯖꯦ ꯕꯣꯜ ꯌꯦꯡꯗꯕ ꯃꯥꯜꯂꯦ ꯍꯥꯏꯔꯛꯏꯖꯤꯅꯗꯤ
ꯑꯥ ꯌꯦꯡꯗꯣꯏꯅꯦ
ꯑ ꯀꯅꯥ ꯉꯝꯅꯤ ꯈꯜꯂꯤ ꯅꯪꯒꯤꯗꯤ
ꯑ ꯍꯧꯔꯦꯟꯖꯦ ꯈꯪꯗꯦ ꯏꯖꯤꯞꯁꯤꯖꯨ ꯄ꯭ꯂꯦ ꯎꯗ꯭ꯔꯤꯕꯅꯤꯅ ꯑꯥꯔꯖꯦꯟꯇꯤꯅꯥꯅ ꯈꯔꯗꯤ ꯂꯥꯛꯇꯧ ꯃꯥꯜꯂꯤ
ꯑꯣꯏ ꯑꯗꯣ ꯀꯅꯥꯟ ꯈꯪꯄꯣꯟꯇꯦ ꯄꯣꯒꯤꯕ
ꯃꯥ ꯑꯗꯨꯅꯦ ꯄꯣ ꯑꯃꯨꯛ ꯄꯣꯊꯣꯛꯈ꯭ꯔꯗꯤ
ꯑꯥ ꯀꯥꯅꯦꯗꯤ ꯈꯜꯂꯤ
ꯑꯥ ꯑꯥꯔꯖꯦꯟꯇꯤꯅꯥꯖꯦ ꯊꯥꯖꯕꯗꯤ ꯊꯝꯃꯦ ꯑꯗꯣ ꯍꯣꯔꯦꯟ ꯑꯃꯨꯛ ꯏꯃꯥ ꯔꯣꯅꯥꯜꯗꯣ ꯑꯗꯥꯏ ꯇꯧ ꯈꯪꯗꯦ ꯇꯧꯏꯖꯦ
ꯔꯣꯅꯥꯜꯗꯣꯏꯗꯣ ꯁ꯭ꯄꯦꯟꯗ ꯄꯣꯒꯤ ꯋꯥꯅꯦ
ꯍꯍ
ꯌꯥꯗ꯭ꯔꯦ ꯃꯣꯏ ꯃꯣꯏ ꯍꯟꯗꯛ ꯌꯥꯗ꯭ꯔꯝ
ꯌꯥꯗ꯭ꯔꯦ ꯁ꯭ꯇꯥꯔ ꯄ꯭ꯂꯦꯌꯥꯔꯒꯩꯖꯦ ꯑꯝꯕꯨꯛ ꯌꯥꯗ꯭ꯔꯦ
ꯇꯧꯕ ꯑꯣꯏꯗꯣꯏꯔꯥ
ꯑꯥ
ꯌꯥꯏ ꯌꯥꯏ ꯌꯥꯏ
ꯑꯥꯔꯖꯦꯟꯇꯤꯅꯥꯒꯥꯖꯦ ꯍꯟꯗꯛꯀ ꯄꯣꯊꯣꯛꯒ꯭ꯔꯗꯤ ꯂꯩꯍꯧꯗꯣꯏꯖꯦ ꯐ꯭ꯔꯥꯟꯁꯀ ꯅꯣꯔꯋꯦꯇꯪ ꯉꯥꯏꯗꯨꯔꯦꯅꯦ
ꯑꯥ
ꯃꯃꯥꯡꯒꯤꯗꯁꯨ ꯐ꯭ꯔꯥꯟꯁꯀ ꯅꯣꯔꯋꯦ ꯇꯥꯕꯗꯨꯗ ꯍꯂꯥꯟꯒꯁꯨ ꯇꯣꯛꯊꯣꯛꯈꯤꯗ꯭ꯔꯦ
ꯅꯗꯤ ꯍꯂꯥꯟꯁꯤꯁꯨ ꯀꯅꯥꯗꯣ ꯁꯞꯄꯣꯔꯠ ꯇꯧꯒꯦ
ꯀꯩꯅꯣ ꯑꯩ ꯑꯩꯕꯨꯗꯤ ꯑꯥꯔꯖꯦꯟꯇꯤꯅꯥ ꯇꯧꯋ
ꯑꯣ
ꯍꯣꯏ ꯍꯣꯏ ꯅꯪꯒꯤꯗꯣ ꯐꯝꯃ ꯌꯦꯡꯉꯗꯕꯅꯤꯗꯣ
ꯑꯩꯁꯦ ꯍꯦꯛꯇ ꯐꯝꯃꯒ ꯌꯦꯡꯊꯔꯗꯕꯅꯤ ꯆꯥꯛ ꯉꯟ ꯆꯥꯔꯒ
ꯐꯥꯔꯁ ꯐꯥꯔꯁ ꯍꯥꯐꯀꯤꯗ ꯕꯣꯜꯁꯦ ꯑꯁ ꯌꯥꯔꯣꯏ ꯈꯜꯂ ꯈꯪꯉꯒꯗꯤ ꯒꯨꯒꯨꯜꯒꯤ ꯄꯣꯏꯟꯀꯤꯗꯣ ꯊꯥꯔꯝꯃꯒ ꯇꯨꯝꯈ꯭ꯔꯗ
ꯑꯗꯨꯅꯦ ꯑꯩꯁꯦ ꯑꯗꯨꯝ ꯌꯥꯔꯦ ꯑꯗꯨꯝ
ꯇꯨꯝꯕ ꯌꯥꯔꯦ ꯑꯗꯨꯝ ꯑꯁꯤꯗꯤ ꯌꯥꯗ꯭ꯔꯦ ꯍꯥꯏꯔꯗꯤ ꯇꯨꯝꯕ ꯌꯥꯔꯦ ꯏꯁꯀꯣꯔꯒꯤꯗꯣ ꯊꯥꯔꯝꯃꯒ
ꯑꯥ
ꯕꯣꯣꯟ ꯒꯥꯔꯤ ꯇꯣꯏꯅ ꯁꯥꯟꯅꯕ꯭ꯔꯣ
ꯎꯝ ꯕꯣꯜ ꯈꯥꯒ ꯑꯗꯨꯝ ꯁꯥꯟꯦ
ꯑꯦꯅꯦ ꯀꯩ ꯄꯩꯁꯥꯅꯤ ꯊꯅꯒꯩ
ꯑꯩꯗꯤ ꯐꯖꯅ ꯑꯗꯨꯝ ꯁꯥꯟꯅꯕꯅꯦ ꯤꯗ ꯁꯨꯝ ꯉꯥ ꯉꯥ ꯑꯉꯥꯡꯈꯩꯒ ꯁꯥꯟꯅꯕꯩ ꯋꯥꯅꯤ
ꯑꯗꯨꯅꯕꯨꯍꯦ ꯅꯨꯡꯉꯥꯏꯔꯅꯤ ꯅꯥꯕ ꯃꯣꯏ ꯑ ꯈꯔ ꯍꯩꯕꯣ ꯀꯥꯡꯕꯨꯒꯕꯨ ꯁꯥꯟꯅ ꯑ
ꯍꯣꯏ ꯍꯥꯏꯗꯤ ꯃꯇꯝ ꯂꯩꯇꯕꯅꯤꯅ ꯑꯩꯁꯨ
ꯎꯝ
ꯁꯥꯟꯕ꯭ꯔꯣ ꯅꯪꯖꯨ
ꯑ ꯈꯣꯏꯕꯨꯗꯤ ꯇꯣꯏꯅꯥ ꯁꯅꯦ
ꯑꯣ ꯑꯩꯅ ꯑꯃꯨꯛ ꯑꯣꯐꯤꯁ ꯑꯃ ꯆꯠꯄꯅꯤꯅ ꯑꯩꯈꯣꯏꯁꯨ ꯍꯩꯇꯦ ꯁꯨꯝ ꯍꯨꯃꯥꯡ ꯇꯥꯅꯕꯒꯤ ꯉꯥꯏꯍꯥꯛ ꯁꯥꯟꯅꯕꯩ ꯋꯥꯅꯤ ꯑꯣꯐꯤꯁ ꯁꯣꯝ ꯆꯠꯄꯅꯤꯅ ꯃꯇꯝ ꯐꯪꯗꯕ ꯍꯥꯥ
ꯂꯧ ꯊꯕꯛ ꯀꯥꯟꯟꯕꯔꯅꯤ
ꯎꯝ ꯂꯧ ꯈꯔ ꯑꯗꯨꯝ ꯊꯕꯛ ꯀꯩꯅꯣ ꯇꯧꯋꯤ
ꯍꯣꯏꯔꯦ ꯂꯧꯁꯨ ꯑꯣꯏꯣꯏꯔꯦ ꯨꯁꯤꯛꯀ ꯃꯨꯈꯦ
ꯑꯩꯈꯣꯏ ꯑꯩꯈꯣꯏꯁꯨꯅꯤ ꯁꯟꯗꯦ ꯁꯟꯗꯦ ꯍꯦꯛ ꯍꯦꯛ ꯂꯥꯛꯄꯒꯤ ꯑꯇꯩꯗꯕꯨꯗꯤ ꯑꯣꯐꯤꯁ ꯆꯠꯄꯒꯤ ꯀꯨꯆꯨꯒ ꯁꯦꯝꯉꯨ ꯌꯥꯗ꯭ꯔꯦ
ꯑꯦ ꯑꯗꯣ ꯅꯪꯒꯤꯗꯤ ꯊꯕꯛꯁꯦ ꯗꯕꯜ ꯂꯩꯗꯦꯅꯦ ꯑꯣꯐꯤꯁꯁꯨ ꯆꯠꯄ ꯂꯧꯁꯨ ꯁꯨꯕ
ꯎꯝ ꯅꯣꯏꯔꯣꯝꯗꯗꯤ ꯂꯣꯏꯁꯤꯟꯅꯔꯕ
ꯑꯩꯈꯣꯏꯁꯦ ꯑꯩꯈꯣꯏꯁꯦ ꯑꯩꯈꯣꯏꯅ ꯎꯕꯁꯦ ꯁꯦꯛꯁꯟ ꯑꯅꯤ ꯈꯥꯏꯗꯅꯦꯕꯀꯣ
ꯑꯥ
ꯑꯗ ꯑꯃꯗꯤ ꯑꯩꯈꯣꯏꯅꯦ ꯍꯣꯏꯒꯤꯅꯦꯕꯀꯣ ꯑꯩꯈꯣꯏꯅ ꯎꯕ ꯑꯗꯨꯃꯗꯤ ꯂꯣꯏꯈ꯭ꯔꯦ ꯑꯩꯈꯣꯏꯁꯤꯅ ꯑꯣ ꯍꯥꯏ ꯀꯩꯅꯣ ꯂꯣꯏꯗ꯭ꯔꯤꯕ ꯏꯁꯤꯡ ꯅꯈꯣꯏꯗ ꯏꯁꯤꯡ ꯂꯩꯇꯕ ꯑꯗꯨꯒꯤ ꯂꯣꯏꯁꯤꯟꯗꯔ꯭ꯤꯕꯥ ꯁꯤ ꯃꯣꯏ ꯑꯦꯞꯀꯤꯁꯤꯁꯨ ꯑꯣ ꯑꯩ ꯏꯁꯤꯡ ꯆꯤꯡꯐꯝꯗꯣ ꯂꯩꯇꯕ ꯇꯨꯔꯦꯟꯗꯩꯗꯤ ꯆꯤꯡꯗꯧꯅꯦꯕꯀꯣ
ꯑꯥ
ꯇꯨꯔꯦꯟꯗꯣ ꯍꯟꯗꯛ ꯍꯥꯏꯐꯦꯠ ꯀꯪꯕ
ꯎꯝ
ꯑꯗꯨꯒꯤ ꯌꯥꯗ ꯃꯣꯏ ꯁꯤ ꯑꯦꯞꯁꯤꯁꯨ ꯀꯨꯏꯗ꯭ꯔ ꯃꯥꯜꯂꯦ ꯂꯣꯏꯁꯤꯟꯗꯧꯕ
ꯎꯝ ꯑꯩꯈꯣꯏꯔꯣꯝꯒꯤꯁꯨ ꯏꯁꯤꯡꯁꯦ ꯅꯣꯡ ꯐꯖꯅ ꯇꯥꯗꯕꯅꯤꯅ ꯏꯁꯤꯡ ꯈꯔ ꯋꯥꯏ ꯇꯨꯔꯦꯟ ꯃꯄꯥꯟꯗꯒꯤꯕꯨꯗꯤ ꯈꯔ ꯈꯔ ꯆꯤꯡꯅꯕ ꯑꯗꯨꯒ ꯑꯔꯥꯞꯄꯁꯤꯗꯤ ꯏꯁꯤꯡ ꯆꯤꯡꯕ ꯐꯔꯛ ꯇꯥꯕꯅꯤꯅ
ꯏꯁꯤꯡꯁꯦ ꯑꯩꯈꯣꯏꯒꯤ ꯑ ꯆꯤꯡꯗꯒꯨꯝꯕ ꯑꯣꯏꯔꯗꯤ ꯑꯗꯨꯅꯦ ꯑꯗꯨ ꯑꯩꯈꯣꯏ ꯇꯝꯗ ꯈꯔ ꯑꯃꯨꯛ ꯂꯥꯛꯄꯁꯤ ꯇꯨꯔꯦꯟ ꯃꯐꯝ ꯂꯩꯇ꯭ꯔꯒꯗꯤꯁꯨ ꯑꯃꯨꯛ
ꯑꯩ
ꯍꯣꯏ
ꯄꯨꯈ꯭ꯔꯤ ꯃꯄꯥꯟ ꯅꯛꯄꯒꯨꯝꯕ ꯇꯨꯔꯦꯟ ꯃꯄꯥꯟ ꯅꯛꯄꯒꯨꯝꯕꯁꯤꯗꯤ ꯂꯣꯏꯅ ꯆꯤꯡꯅꯔꯦ ꯐꯔꯛ ꯇꯥꯕ ꯑꯔꯥꯞꯄꯁꯤꯅ ꯑꯃꯝꯐꯛ ꯆꯤꯡꯅꯗꯕꯤꯅꯤ ꯇꯧꯔꯤꯁꯦ
ꯑꯗꯨꯒ ꯂꯧ ꯁꯨꯕ ꯊꯕꯛ ꯑꯩꯈꯣꯏꯒꯤ ꯁꯣꯔꯣꯛ ꯃꯄꯥꯟꯗꯒ ꯂꯩꯕꯁꯤꯗꯤ ꯑꯁ ꯁꯤ ꯁꯦꯡꯕꯁꯤꯗꯤ ꯂꯣꯏꯔꯦꯅ
ꯎꯝ ꯋꯥꯕꯅꯦ ꯁꯣꯔ ꯃꯄꯥꯟꯗ ꯀꯩꯅꯣ ꯇꯧꯋ
ꯁꯣꯔꯣꯛ ꯃꯄꯥꯟꯗ ꯂꯩꯕꯁꯦ ꯃꯣꯏꯒꯤ ꯌꯨ ꯊꯛꯄ ꯑꯣꯣ ꯀꯩꯌꯣ ꯂꯤꯛꯂꯤ ꯇꯥꯟꯕ ꯈꯣꯠꯄ ꯌꯥꯎꯔꯤꯗꯅ
ꯑꯁ ꯑꯗꯨꯗ ꯑꯩꯈꯣꯏꯒꯤ ꯍꯥꯄꯨ ꯐꯨꯟꯕ ꯆꯠꯄꯩꯗ ꯑꯁ ꯅꯣꯏꯗꯤ ꯅ
ꯀꯅ ꯍꯥꯏꯗꯤ ꯂꯣꯏ ꯂꯣꯏ ꯂꯪꯒꯔꯝꯃꯅꯤꯅꯗꯤ ꯏ ꯃ ꯁꯤ ꯑꯗꯒꯤ ꯄ꯭ꯂꯥꯁꯇꯤꯛꯇꯒꯤ ꯀꯔꯤ ꯂꯣꯏ ꯄꯪꯪꯂꯪ ꯂꯪꯗꯕꯅꯤꯅ ꯋꯥꯕꯅꯦꯕ
ꯎꯝ
ꯈ꯭ꯋꯥꯏꯗꯩ ꯅꯨꯡꯉꯥꯏꯕꯗꯤ ꯃꯌꯥꯏꯗ ꯂꯩꯕꯤꯁꯨ ꯁꯤꯅ ꯅꯨꯡꯉꯥꯏꯔꯦ
ꯍꯣꯏ ꯃꯌꯥꯏ ꯑꯩꯈꯣꯏꯒꯤ ꯂꯝ ꯆꯥꯎ ꯎ ꯂꯝ ꯆꯥꯎꯅ ꯂꯩꯕꯈꯩꯗ
ꯇꯥꯕꯗꯤ
ꯎꯝ ꯑꯗꯣ ꯑꯃꯨꯛ ꯂꯝ ꯃꯌꯥꯕ ꯇꯥꯅꯤꯅ ꯑꯩꯈꯣꯏꯒꯤ ꯐꯧ ꯍꯥꯏꯕ ꯈꯣꯠꯄꯗ ꯐꯧ ꯍꯨꯟꯕ ꯑꯣꯏꯔꯗꯦ ꯑꯗꯨꯁꯨ ꯍꯨꯟꯗꯣꯛ ꯄꯨꯊꯣꯛ ꯄꯨꯁꯤꯟꯗꯨꯁꯨ ꯑꯗꯨꯅ ꯈꯔꯗꯤ ꯋꯥꯕ
ꯑ ꯂꯝꯌꯥꯏꯒꯤ ꯈ꯭ꯋꯥꯏꯗꯩ ꯋꯥꯕ ꯍꯥꯏꯔꯒꯗꯤ ꯂꯧ ꯈꯥꯎꯕꯒ ꯌꯩꯕꯒ
ꯑꯥ
ꯑꯗꯒꯤ ꯂꯧ ꯍꯨꯟꯕꯒꯤ ꯍꯧꯔꯛꯄꯒ
ꯎꯝ
ꯑꯗꯨꯅꯤꯅꯨꯡꯥꯏꯈꯔꯤꯒꯤ
ꯅꯦ ꯋꯥꯔ
ꯍꯣꯏ
ꯑꯌꯨꯀꯤ ꯏꯟꯖꯥꯡ ꯀꯩ ꯆꯥꯔꯦ
ꯑꯌꯨꯛꯀꯤ ꯁꯧꯒ꯭ꯔꯤ ꯑꯃꯆꯥꯔꯦ ꯕꯣꯔꯥ ꯑꯃꯒ
ꯁꯧꯒꯔ꯭ꯤ ꯀꯦ ꯕꯣꯔꯥ
ꯅꯣꯏꯒꯤꯗꯤ ꯑꯥ
ꯑꯁ ꯑꯩꯈꯣꯏꯗꯤ ꯔꯦꯟꯗ ꯂꯩꯔ ꯀꯂ ꯀꯗ ꯍꯋꯥꯏ ꯃꯟꯊꯣꯡ ꯊꯣꯡꯉꯕꯅꯤ
ꯑꯗꯨꯁꯨ ꯍꯥꯎꯕꯅꯤꯅ ꯃꯌꯥꯝ ꯄꯨꯟꯅ ꯆꯥꯃꯤꯟꯅꯕꯒꯤ
ꯍꯣꯏ ꯑꯗꯨꯗꯤ ꯍꯥꯎ ꯑꯗꯣ ꯍ ꯅꯨꯡꯗꯥꯡꯕꯨꯗꯤ ꯈꯔꯗꯤ ꯍꯥꯎꯔꯅꯤ
ꯑꯦꯁ ꯏ ꯊꯣꯛꯄ ꯊꯣꯡꯗꯧ ꯃꯥꯜꯂꯦ
ꯑꯣ ꯃꯥꯅꯦ ꯃꯈꯣꯡ ꯃꯔꯤ
ꯎꯝ ꯑ ꯑꯗꯨ ꯑꯗꯨꯅꯦꯕ ꯐꯖꯅ ꯍꯥꯎꯅ ꯊꯣꯡꯗꯔꯣ ꯆꯥꯊꯔꯣ
ꯑꯩꯈꯣꯏꯅ ꯍꯥꯏꯅꯔꯤꯁꯦ ꯆꯥꯛꯁꯦ ꯉꯟꯅ ꯊꯣꯡꯗꯣꯛꯑꯁꯤ ꯁꯤꯅꯦꯀꯣ ꯆꯂꯨ ꯍꯕ ꯣꯂꯤ ꯍꯥꯏꯁꯤꯅ ꯆꯥꯕꯒꯤꯁꯨ ꯇꯣꯉꯥꯟꯅ ꯉꯧꯕ ꯉꯥꯏ ꯉꯧꯕ ꯈꯥꯏꯗꯣꯛ ꯊꯝꯗꯣꯏꯅꯦ ꯆꯥ ꯆꯥ ꯌꯦꯡꯗꯣꯏꯅꯦ ꯍꯥꯞ ꯍꯥ ꯐꯁ ꯍꯥꯐꯕꯤꯗ ꯐꯥꯖ ꯔ ꯇꯣ ꯇꯝꯗ ꯀꯥꯏ ꯉꯆꯅꯦ
ꯑꯩꯈꯣꯏꯁꯨ ꯆꯥꯛ ꯉꯟꯅ ꯆꯥꯊꯣꯛꯑꯒ ꯌꯦꯡꯗꯣꯏꯅꯤ ꯉꯁꯤꯗꯤ
ꯎꯝ ꯄꯣꯏꯟꯖꯦ ꯑꯈꯣꯏꯗꯤ ꯇꯔꯪ ꯈꯥꯏꯗꯣꯛꯅꯕꯁꯨ ꯌꯥꯎꯋꯦ ꯑꯥ ꯇꯧꯅꯤꯡꯕ ꯃꯤꯅ ꯇꯧꯕꯁꯨ ꯌꯥꯎꯔꯦ ꯑꯣꯍꯣ ꯍꯣꯔꯦꯟ ꯅꯨꯡꯗꯥꯡꯒꯤꯗꯤ ꯑꯥ ꯑꯍꯩꯕ ꯃꯤꯗꯨꯅ ꯊꯣꯡꯍꯜꯂꯅꯤ
ꯑꯣ ꯃꯤ ꯀꯌꯥ ꯂ ꯂꯩꯥꯏꯔꯤ ꯅꯣꯔꯦ ꯇꯗꯤ
ꯑꯩꯣꯏ ꯃꯤ ꯃꯔꯤ ꯇ ꯃꯤꯗ ꯑꯗꯣ ꯃꯤ ꯈꯔ ꯂꯥꯛꯇꯧꯕ ꯃꯄꯥꯟ ꯑꯇꯣꯞꯄꯗꯩ ꯀ꯭ꯂꯥꯁ ꯑꯩꯈꯣꯏ ꯀꯣꯂꯦꯖ ꯐꯔ ꯀꯜ
ꯑꯣ
ꯀ ꯏꯁꯀꯥꯕꯗꯅ ꯍꯥꯥ
ꯏꯝꯥꯜꯣꯂꯦꯖ ꯇꯔ ꯀꯥꯏꯗꯅꯣ
ꯅꯠꯇꯦꯗ ꯐꯥꯔꯃꯥꯁꯤ ꯇꯝꯕꯅꯤꯗ ꯃꯦꯗꯤꯀꯦꯜ ꯂꯥꯏꯟꯒꯤꯗꯣ
ꯑꯣ ꯐꯌꯦ ꯍꯣꯠꯅꯅꯕ ꯀꯥꯟꯅꯤ
ꯍꯥꯥꯕꯁꯤ ꯇꯥꯁ ꯎ ꯀꯉ ꯑꯣꯏꯗ ꯑꯦꯛꯖꯥꯝꯁꯨ ꯍꯟꯗꯛ ꯆꯤ ꯆꯤ ꯂꯥꯎꯔ ꯂꯣꯏꯁꯟꯈꯤ ꯌꯥꯟ ꯇꯗꯔꯤ ꯐꯥꯝꯃꯤꯁꯤꯁꯦ ꯂꯣꯏꯔꯒ ꯀꯔꯤꯕꯨ ꯇꯧꯗꯣꯏꯅꯣ ꯈꯪꯗꯔꯦ ꯇꯧꯔꯤꯖꯦ
ꯁꯥꯔꯇꯤꯐꯤꯀꯦꯠ ꯄꯤꯗꯣꯏ ꯅꯠꯇ꯭ꯔꯣ
ꯆꯥꯏ ꯐ ꯄꯤꯗꯅꯣ
ꯁꯥꯔꯗꯤꯕꯤꯒꯦꯠ ꯄꯤꯔꯗꯤ ꯗꯨꯀꯥꯟ ꯃꯌꯥꯝ ꯀꯩꯅꯣ ꯇꯧꯋꯤꯖꯤꯗꯤ ꯐꯥꯔꯃꯥꯁꯤ ꯌꯥꯎꯕꯒꯤ ꯗꯨꯀꯥꯟ ꯃꯌꯥꯝ ꯀꯧꯕꯅꯦ
ꯍꯣꯏ ꯑꯗꯨꯗꯣ ꯀꯧꯕꯅꯤꯅ ꯑꯩꯈꯣꯏꯒꯤ
ꯑꯥ
ꯐꯥꯝꯒ ꯕꯤ ꯐꯝ ꯈꯥꯏꯗꯅ ꯕꯦꯆꯦꯂꯔꯒ ꯗꯤꯒ꯭ꯔꯤꯒ ꯈꯥꯏꯕꯁꯤꯗ ꯑꯩꯈꯣꯏꯒꯤ ꯕꯤ ꯐꯥꯝ ꯇꯝꯈ꯭ꯔꯒꯗꯤꯅꯦ ꯗꯨꯀꯥꯟꯗꯪ ꯍꯥꯡꯅꯩ ꯍꯧꯕꯁꯦ ꯄꯥꯃꯨꯅꯦꯕ ꯃꯤꯅ ꯑꯗꯨꯅꯦꯀꯣ ꯑꯩꯅ ꯑꯃꯨꯛ ꯈꯟꯕꯗ ꯑꯩꯈꯣꯏꯒꯤ ꯁꯥꯔꯇꯤꯐꯤꯀꯦꯠꯁꯦ ꯊꯝꯕ ꯌꯥꯏꯗꯅ ꯊꯥ ꯊꯥꯒꯤ ꯂꯧꯔꯒ ꯑꯗꯨꯗꯣ ꯂꯧꯊꯣꯛꯑꯒ ꯇꯣꯉꯥꯟꯅꯦ ꯏꯝꯐꯥꯝ ꯇꯝꯊꯕ ꯌꯥꯕ꯭ꯔꯥ ꯍꯥꯏꯅ ꯌꯦꯡꯒꯦ ꯇꯧꯒꯦ
ꯌꯥꯏ ꯌꯥ ꯑꯗꯨ ꯍꯣꯠꯅꯕ ꯍꯥꯏꯗꯤ ꯁꯥꯔꯗꯤꯕꯤꯒꯦꯠꯇꯣ ꯃꯤꯉꯣꯟꯗ ꯁꯟꯇꯣꯛꯑꯒ ꯊꯥꯒꯤꯖꯨ ꯂ ꯄꯦꯠ ꯂꯥꯛꯄ
ꯎꯝ
ꯑꯗ ꯁꯣꯝꯗꯖꯨ ꯍꯣꯠꯅꯅꯕ ꯌꯥꯏ ꯑꯗꯨꯒꯤ
ꯎꯝ
ꯅ
ꯄꯩꯁꯥꯒ ꯄꯩꯁꯥꯒ ꯊꯥꯔꯕ꯭ꯔꯣ ꯕꯣꯟꯒꯤꯁꯦ ꯇꯝꯕꯁꯦ ꯄꯁꯥ ꯊꯔꯦ
ꯍꯣꯏ
ꯀꯌꯥ ꯈꯌꯥ ꯀꯌꯥ ꯊꯥꯗꯕ
ꯂꯨꯄꯥ ꯆꯥꯝꯃꯉꯥ ꯆꯥꯃꯉꯥ ꯊꯥꯅꯔꯤ ꯑꯩꯈꯣꯏ ꯏꯃꯥꯟꯅꯕꯒꯩ
ꯅꯪꯅ ꯀꯔꯤꯗ ꯊꯥꯏꯑꯕ
ꯑꯥꯔꯖꯦꯟꯇꯤꯅꯥꯗ
ꯑꯣ ꯀꯥꯅꯤꯗ ꯑꯗꯨꯗꯤ
ꯑꯗꯨ ꯂꯩꯍꯧꯔꯗꯤ ꯍꯣꯔꯦꯟ ꯄꯩꯁꯥ ꯇꯤꯡꯗꯣꯏꯅꯤ ꯃꯥꯅꯦ
ꯑꯩꯈꯣꯏ ꯑꯗꯨꯏ ꯁꯤꯗ ꯄꯩꯁꯥ ꯊꯥꯅꯕ ꯌꯥꯎꯔꯤ
ꯆꯥꯛ ꯆꯥꯅꯕꯩꯁꯨ ꯄꯩꯁꯥ ꯄꯨꯊꯣꯛꯅꯕ ꯍꯣꯔꯦꯟ ꯕꯣꯜꯒꯤꯁꯨ ꯄꯩꯁꯥ ꯑꯃꯨꯛ ꯈꯥꯏꯒꯠꯅꯗꯣꯏꯅꯤ
ꯐꯖꯗꯨꯅꯦ ꯍꫭꯔꯦꯟ
ꯍꯣꯔꯦꯟ ꯇꯧꯗꯣꯏꯁꯤ
ꯑꯈꯣꯏꯒꯤ ꯄꯦꯟꯒ ꯀꯔꯤ ꯄꯣꯔꯇꯨꯒꯜꯒ ꯁꯥꯟꯅꯕꯩꯗꯣ
ꯑꯥ
ꯒꯤꯗꯤ ꯑꯁ ꯄꯣꯔꯇꯨꯒꯜꯅ ꯀꯥꯅꯤ ꯈꯣꯠꯅꯤ ꯀꯥꯏꯅ ꯇꯧꯕ ꯌꯥꯎꯋꯦꯕꯀꯣ ꯀꯥꯔꯣꯏ ꯀꯥꯔꯣꯏꯁꯤꯅꯦ ꯄꯩꯁꯥ ꯄꯩꯁꯥ ꯈꯣꯛꯄꯅꯦꯗꯨꯅ
ꯑꯗꯨꯅꯤ ꯍꯣꯔꯦꯟ ꯀꯥꯊꯣꯛꯈ꯭ꯔꯗꯤ ꯄꯩꯁꯥ ꯃꯥꯏꯉꯦ
ꯀꯥꯔꫭꯏꯗ ꯍꯧꯖꯤꯛ ꯍꯧꯖꯤꯛ ꯍꯧꯖꯤꯛ ꯑꯩꯅ ꯖꯣꯏ ꯂꯥꯎ ꯖꯣꯏ ꯂꯥꯎ ꯍꯥꯏꯗ ꯑꯗꯨꯝ ꯀꯥꯔꯗꯝ
ꯍꯧꯖꯤꯛꯇꯤ ꯅꯣꯡꯒ ꯃꯪꯕꯒ
ꯑꯥ
ꯁꯥꯁꯦ ꯃꯄꯥꯟꯗ ꯑꯩꯈꯣꯏꯒꯤ ꯃꯩꯒ ꯌꯥꯏꯔꯒ ꯆꯥꯕꯗꯅ ꯑꯗꯨ
ꯊꯕꯛꯇꯤ ꯀꯟꯕ꯭ꯔꯣ ꯅꯪꯒꯤꯁꯦ
ꯎꯝ ꯊꯕꯛ ꯀꯟꯅ ꯀꯟꯕꯗꯤ ꯑꯣꯏꯗꯦꯗ ꯍꯧꯖꯤꯛꯄꯨꯗꯤ ꯐꯝꯃꯤ
ꯁꯟꯗꯦ ꯇꯪꯅ ꯅꯪ ꯂꯧ ꯀꯨꯝꯕ ꯑꯇꯩꯗ ꯊꯕꯛ ꯆꯠꯂꯦ ꯍꯥꯏꯕꯅ ꯊꯕꯛ ꯌꯥꯝ
ꯑꯥ ꯑꯇꯩ ꯑꯇꯩꯗꯕꯨꯗꯤ ꯑꯣꯐꯤꯁ ꯆꯠꯄꯒꯤꯅꯤꯗ
ꯎꯝ ꯅꯊꯣꯟ ꯂꯩꯕ꯭ꯔꯣ